ꯁꯥꯂꯣ ꯍꯜ
ꯆꯥꯛ ꯆꯥꯔꯔꯕ꯭ꯔꯣ
ꯆꯥꯛꯄꯨꯗꯤ ꯆꯥꯔꯦ
ꯀꯔꯤ ꯍꯤꯟꯖꯥꯡ ꯆꯥꯕ꯭ꯔꯣ
ꯉꯁꯤꯁꯦ ꯑꯣꯛꯁꯥ ꯆꯥꯏꯗ
ꯅꯩꯔꯦꯍꯦ
ꯉꯁꯤꯁꯦ ꯌꯨꯝꯗ ꯃꯤꯇꯤꯡ ꯇꯧꯕꯒꯤꯀꯣ
ꯎꯝ
ꯑꯗꯨꯒꯤ ꯑꯗꯨꯝ ꯆꯥꯈ꯭ꯔꯦ
ꯅꯪꯕꯨ ꯑꯩꯗꯤ ꯆꯥꯛ ꯆꯥꯗ꯭ꯔꯤꯗ
ꯀꯔꯤꯒꯤ
ꯗꯥꯏꯇꯤꯡ ꯇꯧ
ꯏꯟ ꯏꯟꯁꯥꯡꯗꯨ ꯌꯥꯗꯕꯒꯤ ꯗꯥꯏꯇꯤꯡ ꯇꯧꯕ꯭ꯔꯥ
ꯍꯤꯟꯖꯥꯡ ꯍꯤꯟꯖꯥꯡ ꯗꯨꯗꯤ ꯑꯂꯨ ꯍꯤꯟꯖꯥꯡꯅꯦ
ꯗꯥꯢꯇꯤꯡ ꯇꯧꯒꯅꯤ
ꯏꯟꯁꯥꯡ ꯌꯥꯗ꯭ꯔꯗꯤ ꯑꯃꯨꯛ ꯗꯥꯢ ꯇꯤꯡ ꯇꯧꯕ ꯌꯥꯔꯗꯤ ꯌꯥꯔꯗꯤ ꯑꯃꯨꯛꯀ ꯇꯧ
ꯃꯥꯂꯤ ꯃꯥꯂꯦ ꯗꯥꯢꯇꯤꯡ ꯇꯧꯕꯅꯤꯅ
ꯉꯁꯥꯏꯗꯤ ꯀꯅꯥ ꯀꯅꯥ ꯂꯩꯕ꯭ꯔꯅꯤ ꯋꯥꯔꯤ ꯁꯥꯏ ꯍꯥꯏꯕꯗꯣ
ꯀꯅꯥꯔꯣ
ꯑꯩ ꯌꯨꯝꯗ
ꯑꯣ ꯑꯩꯈꯣꯏ ꯏꯃꯨꯡꯁꯤꯡꯅꯤꯗ
ꯎꯝ ꯅꯨꯡꯉꯥꯏꯅꯦ ꯑꯗꯨꯅ
ꯑꯁ ꯅꯨꯡꯇꯤꯒꯤꯅꯦ ꯑꯃꯨꯛ ꯆꯥꯛ ꯆꯥꯕ ꯂꯣꯏꯔꯒ ꯀꯔꯤ ꯀꯔꯤ ꯋꯥꯔꯤꯔ ꯋꯥꯊꯤ ꯉꯥꯡꯅꯒ ꯂꯩꯌꯦ
ꯎꯝ
ꯂꯧꯒꯤ ꯃꯇꯝꯅꯤꯅ ꯂꯧꯒꯤ ꯋꯥꯔꯤ ꯑꯗꯨꯒ ꯂꯧꯗ ꯍꯤꯗꯥꯛ ꯀꯥꯞꯄ ꯋꯥꯔꯤ ꯑꯩꯁ
ꯑꯗꯣ ꯑꯩꯗꯤ ꯅꯩꯕ꯭ꯔꯥ
ꯃꯤ ꯃꯤ ꯂꯩꯇꯕꯒꯤ ꯑꯩ ꯇꯥꯔꯛꯏꯅꯤ
ꯑꯁ ꯅꯨꯡꯁꯤ ꯑꯣ
ꯑꯩ ꯀꯥꯞ ꯀꯅꯤꯅꯦ
ꯌꯥꯝ ꯇꯟꯕꯒꯤ ꯑꯁ ꯑꯩꯗꯤ ꯇꯥꯔꯒ ꯐꯝꯕꯅꯦ
ꯅꯪ ꯅꯪꯗꯤ ꯑꯗꯨꯝ ꯃꯔꯝ ꯑꯣꯏꯗ
ꯍꯤꯗꯥꯛ ꯀꯥꯅꯤꯡꯉꯥꯏ ꯃꯔꯝ ꯑꯣꯛ ꯄ꯭ꯔꯣ
ꯊꯕꯛꯁꯨ ꯁꯨꯕ ꯅꯨꯄꯤꯒꯤ ꯊꯕꯛꯁꯨ ꯁꯨꯕꯥ ꯀꯔꯤ ꯀꯔꯤ
ꯑꯥ ꯑꯩ ꯊꯕꯛ ꯁꯨꯕꯗꯣ ꯅꯨꯄꯤꯒꯤ ꯅꯨꯄꯤꯗꯒꯤ ꯍꯦꯟꯅ ꯄꯥꯈꯪꯒꯤ ꯊꯕꯛ ꯌꯥꯝ ꯁꯨꯋꯦ ꯑꯩꯗꯤ
ꯑꯗꯨꯅꯤꯅꯦ ꯑꯗꯨꯅ ꯑꯗꯨꯅ ꯑꯠ ꯑ ꯑꯁ ꯑꯩꯈꯣꯏꯁꯦ ꯑꯩꯈꯣꯏꯗꯁꯦ ꯅꯣꯏ ꯑꯉꯥꯡꯁꯨ ꯌꯥꯎꯋꯤꯗ ꯅꯣꯏ ꯑꯥ ꯅꯪ ꯅꯅꯥꯎꯅꯨꯄꯥ ꯑꯃ
ꯑꯣ ꯑꯣ ꯉꯥꯏꯅꯦ
ꯎꯝ ꯉꯔꯥꯡꯁꯨ ꯌꯦꯡꯉꯤ ꯃꯣꯏꯁꯦ ꯍꯟꯗꯛꯁꯦ ꯊꯦꯡꯕ ꯊꯦꯡꯕꯒꯤꯀꯣ ꯑꯁꯤꯗ ꯑꯗꯨꯝ ꯁꯤꯗ ꯗꯨꯝ ꯇꯨꯝꯃꯒ ꯉꯍꯥꯛ ꯇꯨꯝꯕꯖꯥꯠꯅꯤ ꯃꯣꯏꯁꯦ ꯇꯨꯝꯃꯒ ꯄꯨꯡ ꯃꯔꯤꯗ ꯍꯧꯒꯠꯂꯒ ꯌꯦꯡꯕꯖꯥꯠꯅꯤꯗ ꯑꯍꯨꯝꯗꯥꯔ ꯃꯔꯤꯗꯥꯔ ꯉꯁꯤꯁꯨ ꯊꯦꯡꯕꯒꯤꯀꯣ ꯑꯩꯈꯣꯏꯗ ꯌꯦꯡꯕ ꯉꯝꯗꯔꯦ ꯍꯌꯦꯡꯁꯦ ꯎꯝ ꯍꯌꯦꯡꯁꯦ ꯅꯨꯡꯗꯥꯡꯗ ꯇꯦꯟ ꯊꯥꯔꯇꯤꯗꯗꯤ ꯂꯩꯌꯦ ꯄꯨꯡ ꯇꯔꯥ ꯃꯈꯥꯏꯗꯀꯣ
ꯅꯪꯁꯨ ꯌꯦꯡꯕ꯭ꯔꯥ
ꯑꯁ ꯑꯗꯨꯝ ꯌꯦꯡꯕꯅꯤ ꯑꯗꯨ ꯕꯥꯔꯣ ꯍꯦꯟꯈ꯭ꯔꯗꯤꯀꯣ ꯌꯦꯡꯗꯦ ꯍꯟꯗꯛꯁꯦ ꯌꯦꯡꯕ ꯉꯝꯗꯔꯦ ꯑꯗꯨꯒꯤ ꯍꯛꯆꯥꯡꯁꯦ ꯈꯔ ꯅꯨꯡꯉꯥꯏꯔꯦ
ꯅꯪꯒꯤ ꯃꯤꯅ ꯁꯞꯄꯣꯔꯠ ꯇꯧꯕ ꯉꯝꯗꯕꯔꯥ
ꯑꯣ ꯅꯍꯥꯗꯗꯤ ꯁꯤꯒꯦ ꯇꯧꯋꯦ ꯕꯣꯜ ꯑ ꯕꯣꯜ ꯌꯦꯡꯕꯗꯀꯣ ꯅꯥꯏꯟ ꯊꯥꯔꯇꯤ ꯅꯥꯏꯟ ꯊꯥꯔꯇꯤꯒꯤ ꯇꯦꯟ ꯊꯥꯔꯇꯤꯒꯤ ꯌꯦꯡꯉꯗꯤ ꯕꯥꯔꯣ ꯃꯈꯥꯏꯗ ꯂꯣꯏꯌꯦꯕꯀꯣ ꯑꯗꯨꯒ ꯕꯥꯔꯣ ꯃꯈꯥꯏꯗꯠ ꯇꯨꯝꯕꯗꯣ ꯄꯨꯡ ꯀꯌꯥ ꯇꯨꯝꯕ꯭ꯔꯥ ꯌꯦꯡꯉꯨ ꯖꯣꯕ ꯀꯥꯔꯗ ꯆꯠꯅꯤꯡꯉꯥꯏ ꯑꯃꯨꯛ ꯍꯧ ꯉꯟ ꯉꯟꯅ ꯍꯧꯒꯠꯇ꯭ꯔꯗꯤ ꯌꯥꯗꯦ ꯑꯗꯨ ꯑꯣꯏꯔꯗꯤ ꯐꯣꯔ ꯑꯥꯋꯔꯁ ꯐꯣꯔ ꯑꯥꯋꯔꯁꯀꯨꯝꯕ ꯈꯛꯇ ꯐꯥꯏꯚ ꯑꯥꯋꯔꯁꯀꯨꯝꯕ ꯈꯛꯇ ꯇꯨꯝꯃꯦꯕ ꯐꯥꯏꯚ ꯑꯥꯋꯔꯁ ꯌꯧꯗꯦꯗ ꯑꯗꯨ ꯇꯨꯝꯃꯒ ꯑꯃꯨꯛ ꯍꯧꯒꯠꯂꯒ ꯑꯗꯨꯝ ꯖꯣꯕ ꯀꯥꯔꯗ ꯆꯠꯅꯤꯡꯉꯥꯏ ꯆꯦꯟꯕꯗ ꯑꯁ ꯑꯁ ꯑꯗꯨ ꯑꯗꯨ ꯃꯇꯝꯗꯤꯀꯣ ꯋꯥꯕꯁꯤꯀꯣ ꯍꯟꯗꯛꯁꯦ
ꯌꯦꯡꯅꯗꯤ
ꯍꯟꯗꯛ ꯍꯟꯗꯛꯇꯤ ꯕꯥꯔꯣꯃꯛ ꯃꯃꯥꯡꯗ ꯂꯩꯇꯕ
ꯎꯝ
ꯕꯥꯔꯣ ꯍꯦꯟꯕꯈꯛ ꯍꯦꯟꯕꯒꯤ ꯈꯛ ꯀꯥ ꯑꯗꯨꯒꯤ ꯌꯦꯡꯕ ꯉꯝꯗ꯭ꯔꯦ ꯑꯗꯨꯝ ꯇꯨꯝꯊꯣꯛꯈ꯭ꯔꯦ ꯑꯗꯨꯒꯤ ꯍꯛꯆꯥꯡꯁꯦ ꯈꯔ ꯅꯨꯡꯉꯥꯏꯔꯦ
ꯌꯦꯡꯅꯤꯡꯉꯦ ꯗꯨ ꯌꯦꯡꯅꯤꯡꯉꯥꯏ ꯃꯐꯝ ꯂꯩꯇꯦ
ꯂꯥꯛꯑꯣ ꯁꯤꯗ
ꯀꯩ ꯌꯥꯝ ꯂꯥꯞꯄꯗꯨꯕꯨ
ꯑꯗꯨ ꯑꯗꯨꯝ ꯇꯨꯝꯔꯒ ꯌꯦꯡꯔꯒ ꯑꯌꯨꯡ ꯑꯌꯨꯛ ꯍꯥꯟꯗꯛꯇꯤꯀꯣ ꯕꯣꯜꯁꯦ ꯑꯥ ꯈꯪꯗꯦ ꯀ ꯄꯨꯡ ꯀꯌꯥ ꯀꯌꯥꯗ ꯂꯩꯕ꯭ꯔꯥ ꯅꯍꯥꯟꯅ ꯑ ꯉꯁꯤ ꯑꯌꯨꯛꯁꯦ
ꯑꯥ
ꯑꯌꯨꯛ ꯑꯌꯨꯛꯇꯣ ꯄꯨꯡ ꯃꯉꯥꯗ ꯂꯥꯛꯄꯒꯤꯀꯣ ꯕꯣꯆꯠ ꯀꯩꯅꯣ ꯂꯩꯁꯪ ꯆꯠꯇꯦꯗ ꯅꯨꯄꯥꯁꯤꯡꯁꯦ ꯔꯦꯅꯤꯃꯄꯥ ꯏꯅꯦ ꯆꯠꯇꯦ ꯀꯩꯀꯨꯁꯨ ꯆꯠꯇꯦ ꯎꯝ ꯀꯅꯥ ꯀꯅꯥꯔꯥ ꯑꯣꯊꯨꯝ ꯄꯊꯥꯏ ꯃꯄꯥꯁꯨ ꯆꯠꯇꯦ ꯑꯩꯈꯣꯏꯁꯨ ꯆꯠꯇꯦ ꯑꯗꯨꯒ ꯑꯉꯥꯡꯁꯤꯡ ꯅꯣꯏ ꯑ ꯅꯅꯥꯎ ꯅꯅꯥꯎ ꯅꯨꯄꯥꯒꯤ ꯄꯥꯔꯇꯤꯁꯨ ꯆꯠꯇꯦ ꯑꯗꯨꯝ ꯌꯦꯡꯕꯅꯤ
ꯅꯩꯔꯦꯅꯦ ꯃꯣꯏꯁꯦ
ꯃꯣꯏꯁꯤ ꯍꯟꯗꯛꯁꯦ ꯃꯇꯝꯁꯤ ꯑꯌꯨꯛ ꯑꯌꯨꯛꯇ ꯇꯧꯕꯒꯤꯀꯣ ꯎꯄꯥꯏ ꯂꯩꯇꯦ ꯍꯌꯦꯡꯁꯦ ꯇꯦꯟ ꯊꯥꯔꯇꯤꯗ ꯂꯩꯌꯦ ꯖꯄꯥꯟꯒ ꯕ꯭ꯔꯥꯖꯤꯜ
ꯑꯦꯁ
ꯍꯌꯦꯡꯒꯤꯗꯤ ꯌꯦꯡꯉꯅꯤ ꯑꯩꯁꯨꯀꯣ ꯕꯣꯜꯁ ꯕꯣꯜꯁꯦ ꯑꯗꯨꯝ ꯌꯦꯡꯕꯤꯕꯒꯤ ꯅꯨꯪꯉꯥꯏꯔꯦ ꯅꯨꯡꯉꯥꯏꯈ꯭ꯔꯦꯅꯦ ꯌꯦꯡꯅꯤꯡꯈ꯭ꯔꯦ
ꯑꯦꯗꯤꯛ ꯇꯧꯕ ꯃꯥꯂꯦ
ꯃꯥꯅꯦ ꯅꯍꯥꯟꯗꯣ ꯀꯩꯅꯣ ꯑꯩꯈꯣꯏ ꯎꯝ ꯑꯉꯥꯡ ꯑꯣꯏꯔꯤꯉꯩꯗꯁꯨ ꯑꯗꯨꯝ ꯌꯦꯡꯕꯅꯤꯅꯦ ꯆꯍꯤ ꯐꯥꯗꯕꯤꯗ ꯊꯥ ꯃꯉꯥ ꯇꯔꯨꯛ ꯌꯦꯡꯕꯗꯤ ꯍꯧ ꯍꯧꯒꯠꯂꯒ ꯌꯦꯡꯕꯅꯤ ꯑꯦꯂꯥꯔꯝ ꯊꯝꯃꯒ
ꯑꯥ ꯅꯣꯏ ꯍꯤꯡꯒꯅꯤ ꯁꯤꯔꯣꯏ
ꯑꯗꯨꯒ ꯑꯉꯥꯡ ꯀꯥꯕ ꯑꯉꯥꯡ ꯑꯗꯨ ꯑꯗꯨ ꯁꯅꯥ ꯇꯥꯕꯔ꯭ꯥ
ꯇꯥꯏ
ꯗ꯭ꯔꯤꯌꯦꯜ ꯑꯁꯦꯡꯕꯗꯗꯤ ꯑꯥ ꯐꯤꯜꯗ ꯆ ꯍꯥꯏꯔꯒꯗꯤ ꯈꯪꯗꯕ ꯑꯗꯨ ꯌꯥ ꯈꯔꯗꯤ ꯈꯪꯕ
ꯁꯅꯥꯎ ꯍꯥꯏꯕꯗꯤ ꯈꯪꯅꯕ ꯌꯦꯡꯅꯤꯡꯉꯥꯏꯒꯤ ꯈꯪꯕ
ꯎꯝ ꯑꯗꯣ ꯅꯡ ꯅꯡ ꯅꯪꯗꯤ ꯁꯅꯥꯅꯤꯉꯥꯏꯗꯤ ꯈꯪꯉꯤꯅ
ꯈꯪꯗꯦꯗ ꯀꯔꯤꯔꯥ
ꯅꯪꯗꯤ ꯍꯥ ꯁꯇ꯭ꯔꯥꯏꯀꯔꯅꯤꯅ ꯍꯥ
ꯋꯥ ꯁꯤꯗꯤ
ꯑꯩꯈꯣꯏꯗꯤ ꯁꯥꯅꯤꯡꯉꯥꯏꯗꯤ ꯈꯪꯗꯕ ꯌꯦꯡꯅꯤꯡꯉꯥꯏꯗꯤ ꯗꯨꯝ ꯏꯟꯇꯔꯦꯁ ꯂꯩꯕ
ꯌꯦꯡꯅꯤꯡꯉꯥꯏꯗꯤ ꯅꯣꯏ ꯌꯦꯡꯈ꯭ꯔꯣ ꯁꯥꯅꯅꯤꯡꯉꯥꯏꯗꯤ ꯑꯩꯈꯣꯏ ꯁꯅꯥꯕꯤꯔꯒꯦ
ꯑꯥ ꯑꯗꯨ ꯑꯗꯨꯁꯨ ꯌꯥꯏ ꯑꯗꯨ ꯍꯌꯦꯡꯗꯤ ꯌꯦꯡꯅꯤꯡꯉꯥꯏ ꯂꯥꯛꯑꯣꯅ
ꯌꯥꯝ ꯊꯦꯡꯕꯒꯤ ꯇꯟꯕꯅꯤꯗ
ꯇꯦꯟ ꯊꯥꯔꯇꯤꯗ ꯁꯥꯟꯅꯕꯗꯣ
ꯎꯝ
ꯇꯨꯌꯦꯜꯐ ꯕꯥꯔꯣ ꯃꯈꯥꯏꯗ ꯂꯣꯏꯒꯅꯤꯗꯅ ꯕꯥꯔꯣ ꯃꯈꯥꯏꯗꯤ ꯑꯃꯨꯛꯀ ꯄꯨꯡ ꯀꯌꯥꯗ ꯑꯃꯨꯛ ꯂꯩꯕ꯭ꯔꯥ ꯈꯪꯗꯦ ꯑꯗꯨꯗꯤ
ꯅꯨꯡꯗꯥꯡꯗꯔꯣ ꯅꯨꯡꯉꯥꯟꯕꯗꯔꯣ
ꯑꯣ ꯅꯣꯡꯉꯥꯜꯂꯝꯗꯥꯏ ꯃꯝꯕ ꯀꯥꯟꯗꯅꯤꯅꯦ ꯑꯗꯣ ꯑꯗꯣ ꯃꯦꯠꯁ ꯑꯅꯤꯗ ꯂꯣꯏꯔꯗꯤꯀꯣ ꯑꯗꯨꯝ ꯅꯣꯡꯉꯥꯜꯂꯅꯤ ꯑ ꯌꯨꯝ ꯑ ꯑꯗꯨꯝ ꯇꯧꯕ ꯌꯥꯏꯅ ꯎꯝ
ꯌꯥꯏꯅꯦ ꯑꯗꯨꯁꯨ
ꯂꯥꯛꯑꯣꯅꯦ ꯄꯥꯔꯇꯤ ꯈꯣꯏꯗꯣ ꯄꯥꯔꯇꯤ ꯈꯣꯏꯗꯣ ꯈꯣꯝꯃꯒ ꯂꯥꯛꯑꯣꯅꯦ ꯁꯤꯡꯖꯨꯒꯨꯝ ꯁꯤꯡꯖꯨꯒꯨꯝꯕꯁꯨ ꯆꯥꯊꯣꯛꯁꯤꯅꯦ
ꯏꯟꯇꯔꯦꯁ ꯂꯩꯕꯗꯣ ꯌꯥꯏ ꯈꯣꯝꯕꯤꯒꯦ ꯐꯖꯅ ꯈꯣꯝꯕꯤꯒꯦ
ꯐꯔꯒ ꯂꯥꯛꯔꯒ ꯑꯁ ꯂꯥꯛꯀꯦ ꯑ ꯑꯗꯣ ꯑ ꯅꯍꯥꯟꯗꯣ
ꯎꯝ
ꯅꯍꯥꯟ ꯀꯩꯅꯣꯗꯣ ꯑꯩꯈꯣꯏ ꯅꯦꯝ ꯆꯣꯡꯂꯣꯛꯈꯣꯏ ꯂꯩꯕ ꯀꯥꯟꯗꯗꯤꯀꯣ ꯑꯗꯨꯗꯗꯤ ꯑꯁ ꯃꯦꯠꯁ ꯑꯃ ꯂꯣꯏꯔꯗꯤꯀꯣ ꯑꯗꯨꯗ ꯄꯨꯡ ꯑꯃ ꯃꯈꯥꯏ ꯕ꯭ꯔꯦꯛ ꯂꯩꯌꯦꯕꯀꯣ ꯃꯦꯠꯆ ꯑꯃ ꯉꯥꯏꯕꯗꯣ ꯑꯗꯨꯗꯀꯣ ꯁꯤꯡꯖꯨ ꯀꯟꯅ ꯁꯦꯝꯕ ꯍꯧꯔꯅꯤ ꯑꯗꯣ ꯁꯤꯡꯖꯨ ꯆꯥꯔꯒ ꯑꯗꯨꯝ ꯌꯦꯡꯒꯅꯤ ꯃꯣꯏꯁꯨ ꯑꯗꯨꯝ ꯏꯟꯇꯔꯦꯁ ꯂꯩ ꯃꯣꯏ ꯏꯃꯨꯡꯗꯣ ꯃꯣꯏ ꯏꯃꯨꯡꯗꯣ ꯂꯣꯏꯅ ꯏꯁꯇ꯭ꯔꯦꯁ ꯂꯩꯌꯦꯕ ꯑꯩꯈꯣꯏ ꯃꯊꯛꯇ ꯃꯊꯛ ꯂꯩꯀꯥꯏ ꯂꯩꯕ ꯀꯥꯟꯗꯣ
ꯎꯝ
ꯃꯣꯏ ꯏꯃꯨꯡꯗꯣ ꯂꯣꯏꯅ ꯐꯦꯃꯤꯂꯤ ꯂꯣꯏ ꯂꯥꯛꯂꯒ ꯑꯗꯨꯝ ꯌꯦꯡꯕꯅꯤꯅꯦ ꯄꯥꯁꯇꯔꯁꯨ
ꯏꯟꯇꯔꯦꯁ ꯂꯩꯕꯅꯤ ꯃꯣꯏ ꯐꯨꯠꯕꯣꯜꯗꯤ
ꯃꯦꯠꯆ ꯑꯃ ꯂꯣꯏꯔꯗꯤ ꯑꯁ ꯁꯤꯡꯖꯨ ꯁꯦꯝꯕ ꯍꯧꯔꯦ ꯑꯗꯨ ꯀꯔꯤ ꯀꯔꯤꯗꯤ ꯄꯣꯠꯇꯤ ꯔꯦꯗꯤꯗ ꯊꯝꯕꯀꯣ ꯑꯗꯨꯒ ꯁꯦꯝꯕ ꯍꯧꯔꯒ ꯑꯁ ꯑꯗꯨ ꯆꯥꯔꯒ ꯇꯥꯏꯝ ꯄꯥꯁ ꯔꯒ ꯑꯗꯨ ꯃꯦꯠꯆ ꯑꯃ ꯉꯥꯏꯕꯗꯣ ꯑꯗꯨ ꯁꯦꯝꯃꯒ ꯆꯥꯔꯒ ꯑꯗꯨꯝ ꯃꯇꯝꯗꯣ ꯑꯗꯨꯝ ꯈꯪꯗꯕꯤꯗ ꯑꯗꯨꯝ ꯆꯠꯈ꯭ꯔꯦꯅ ꯎꯝ ꯃꯇꯝ ꯉꯥꯏꯕꯗꯣ
ꯃꯣꯏꯅ ꯇꯨꯝꯅꯤꯡꯕꯅ ꯍꯥꯜꯂꯅꯤ
ꯑꯗꯣ ꯃꯦꯁ ꯑꯃꯈꯛꯇ ꯑꯣꯏꯔꯁꯨ ꯌꯦꯡꯕ ꯐꯃꯨꯡꯒꯤ ꯇꯨꯝꯅꯤꯡꯉꯥꯏꯕꯨꯗꯤ ꯋꯥꯒꯅꯨꯗ ꯑꯁꯤ ꯕꯔꯦꯟꯗ ꯑꯃꯁꯨ ꯑꯗꯨꯝ ꯐꯨꯜ
ꯃꯄꯥꯟ ꯗꯁꯨ
ꯂꯣꯏꯅꯃꯛ ꯈꯣꯝꯔꯒ ꯂꯥꯛꯀꯦ
ꯅꯪ ꯅꯣꯡꯃꯗꯤ ꯈꯣꯝꯂꯒ ꯂꯥꯛꯑꯣꯅꯦ ꯆꯥꯔꯒ ꯁꯤꯡꯖꯨꯗꯗꯤ ꯄ꯭ꯔꯣꯅꯤ ꯀꯩꯅꯣ ꯑꯩꯁꯨ
ꯁꯤꯡꯖꯨꯒꯤ ꯃꯄꯨꯅꯤꯅ
ꯁꯤꯡꯖꯨ ꯁꯤꯡꯖꯨꯒꯤꯗꯤ ꯄ꯭ꯔꯣꯅꯤ ꯀꯩꯅꯣ
ꯁꯤꯡꯖꯨ ꯃꯥꯁꯇꯔꯅꯤꯅ
ꯎꯝ ꯑꯁ ꯂꯩꯁꯥ ꯑꯣꯏꯔꯤꯉꯩꯗ ꯇꯣ ꯅꯣꯡꯃ ꯈꯛꯇꯗꯤ ꯑꯗꯨꯝ ꯅꯨꯡꯉꯥꯏꯊꯣꯛꯄ ꯆꯠꯄ ꯌꯥꯏꯗ ꯑꯩ ꯌꯨꯝ ꯄꯥꯔꯗꯤ ꯑꯩꯈꯣꯏꯗ ꯑꯗꯨꯝ ꯅꯨꯡꯗꯥꯡꯗ ꯑꯗꯨꯝ ꯆꯥꯛ ꯆꯥꯕ ꯀꯔꯤ ꯇꯤꯚꯤ ꯌꯦꯡꯕ ꯆꯠ ꯀꯒꯨꯝꯕꯁꯦ ꯐꯪꯒꯦꯔ ꯅꯪꯁꯦ
ꯈꯪꯉꯦ ꯐꯖꯅ ꯈꯪꯉꯦ
ꯑꯗ ꯅꯤꯇꯤꯒꯤ ꯆꯠꯄ ꯉꯝꯗ꯭ꯔꯁꯨ ꯅꯣꯡꯃꯥ ꯈꯛꯇ ꯑꯥ ꯅꯣꯡꯃ ꯅꯣꯡꯃ ꯐꯥꯗꯣꯛꯇꯤ ꯑꯗꯨꯝ ꯌꯥꯏꯅ
ꯅꯣꯏꯒꯤ ꯌꯨꯝ ꯈꯔ ꯅꯛꯑꯗꯤ ꯐꯗꯣꯏꯅꯦ ꯑꯗꯨ ꯂꯥꯄꯇꯤꯀꯣ
ꯂꯥꯞꯄꯒꯤ ꯑꯗꯣ ꯌꯨꯝꯗ ꯍꯜꯂꯛꯇꯕꯤꯗ ꯆꯥꯂꯒ ꯎꯝ
ꯂꯩ ꯅꯣꯏ ꯄꯥꯈꯪꯗ ꯍꯥꯏꯒꯅꯤꯅꯦ
ꯑꯁ ꯀꯔꯤꯔꯅꯦ ꯍꯟꯗꯛꯇꯤ ꯋꯥꯜ ꯀꯞ ꯃꯇꯝꯅꯤ ꯑꯗꯨꯝ ꯍꯥꯏꯕ ꯌꯥꯏꯔ